ꯇꯥꯔꯕꯣ
ꯇꯥꯔꯦ ꯇꯥꯔꯦ
ꯎꯝ
ꯁ ꯆꯨ ꯆꯥꯔꯕꯣ
ꯆꯥꯔꯦ
ꯎꯝ
ꯁꯥꯗꯔꯤ ꯕꯣ ꯀꯩꯏꯅꯣ ꯑꯩꯈꯣꯏ ꯉꯥꯁꯥꯏ ꯏꯟꯖꯥꯡꯗꯣ ꯆꯦꯡꯌꯦꯡꯖꯤ
ꯍꯥꯎꯕꯅꯤꯅꯦ꯫
ꯍꯥ ꯌꯦꯇꯨꯝ ꯄꯤꯗꯤꯌꯦ ꯑꯩ ꯅꯪꯉꯣꯟꯗ ꯄꯤꯒꯦꯅ꯫ ꯈꯪꯗꯦ ꯑꯩ ꯉꯍꯥꯟꯅꯦ ꯑꯅꯤ ꯂꯩꯕ ꯑꯃꯅ ꯑꯗꯁꯨ ꯌꯨꯝꯗꯣ ꯑ ꯃꯅꯥꯛ ꯈꯨꯐꯝꯗꯥꯏꯁꯦ ꯌꯦꯇꯨꯝ ꯊꯤꯕ ꯈꯪꯗꯕ ꯑꯅꯤꯖꯦ ꯑꯃꯖꯦ ꯄꯨꯔꯛꯑꯦ ꯑꯃ ꯑꯩ ꯑꯗꯨꯃꯥꯏꯅ ꯄꯤꯛꯄ ꯄꯥꯝ ꯑꯝꯇ ꯂꯩꯒꯗꯣ꯫
ꯑꯅꯤꯒꯤ ꯀꯩꯗꯧꯔꯤꯒꯦꯅꯪ
ꯆꯥ ꯂꯣꯏꯗꯉꯥꯏꯔꯤꯗ꯫
ꯎꯝ꯫ ꯀꯔꯤ ꯃꯊꯦꯜ
ꯀꯨꯂꯤ ꯍꯋꯥꯏ ꯀꯥꯡꯁꯣꯏ ꯊꯨꯡꯖꯤꯜꯂꯦ ꯎ ꯃꯣꯔꯣ ꯑꯃ ꯃꯦꯠꯂꯦ꯫
ꯉꯔꯥꯡ ꯏꯕꯦꯝꯃ ꯎ ꯃꯣꯔꯣꯛꯇꯣ ꯄꯨꯛꯄꯥꯟꯕꯨ ꯑꯩ ꯑꯁ ꯏꯆꯥꯅꯨꯄꯤ ꯑꯩꯅ ꯇꯨꯏꯁꯟ ꯍꯜꯂꯛꯏ ꯍꯥꯏꯕꯗꯣ
ꯎꯝ
ꯑꯗꯨꯒ ꯆꯥꯛꯇꯣ ꯂꯥꯝꯃꯃꯤꯅ ꯆꯥꯛꯇꯣ ꯍꯥꯟꯅ ꯈꯔ ꯆ ꯆꯥꯔ ꯎꯃꯣꯔꯣꯛ ꯃꯦꯠꯄꯗꯣ ꯊꯛꯂꯥꯎ ꯍꯨ ꯑꯁ ꯄꯨꯛꯕꯪ ꯄꯥꯜꯂꯦ꯫ ꯏꯆꯥꯅꯨꯄꯤꯅ ꯏꯁꯤꯡ ꯊꯛꯆꯜꯂꯨꯁꯦ ꯏꯁꯤꯡ ꯑꯌꯤꯡꯕ ꯊꯛꯆꯜꯂꯨ ꯒꯥꯏ꯫
ꯅꯆꯥꯅꯨꯄꯤꯅ
ꯎꯝ ꯑꯗꯨꯒ ꯈꯔ ꯐꯔꯕ ꯈꯔ ꯐꯔꯕꯒ ꯍꯥꯏꯔꯤ꯫
ꯅꯣꯛꯅꯤꯡꯉꯤꯗ ꯍꯩꯅꯨꯖꯦ꯫
ꯎꯝ꯫ ꯑꯩꯒꯔꯖꯥꯅꯤꯃꯦ꯫ ꯍꯧꯖꯤꯛꯀꯥꯟ ꯑꯉꯥꯡꯖꯤꯡꯖꯤꯗꯤ ꯍꯩꯇꯕ ꯌꯥꯎꯗꯦ꯫
ꯎꯝ ꯂꯣꯏ ꯊꯩꯅꯨ ꯉꯥꯛꯇꯅꯦ꯫
ꯃꯣꯏꯗꯧ ꯇꯧꯔꯛꯄꯗ ꯑꯩꯈꯣꯏꯗꯤ ꯎꯗꯩ ꯇꯥꯕꯗꯧ ꯄꯪꯂꯩꯔꯝꯅꯤ꯫
ꯎꯝ꯫ ꯍꯧꯖꯤꯛꯇꯤ ꯃꯣꯏꯅ ꯈꯪꯗꯕ ꯂꯩꯇꯦ ꯁꯤꯡꯗꯕ ꯂꯩꯇꯦ꯫
ꯂꯩꯇꯦ ꯂꯩꯇꯦ꯫ ꯃꯣꯏꯅ ꯈꯪꯗꯕꯒ ꯂꯩꯇꯦ꯫
ꯃꯣꯏ ꯉꯥꯡꯅꯕꯁꯨ ꯉꯝꯗꯦ ꯍꯧꯖꯤꯛꯇꯤ꯫
ꯎꯝ꯫ ꯃꯣꯏꯅ ꯍꯦꯟꯅ ꯑꯩꯈꯣꯏꯗꯩ ꯁꯤꯡꯉꯦ ꯀꯩꯅꯣ꯫
ꯎꯝ꯫
ꯌꯥꯝ ꯍꯩꯌꯦꯕ ꯈꯨꯝꯕ ꯃꯤꯅ ꯉꯥꯡꯉꯛꯄꯗ ꯌꯛ ꯌꯛ ꯈꯨꯝꯕ ꯌꯥꯝ ꯍꯩꯑꯕ ꯍꯧꯖꯤꯛꯁꯦ꯫
ꯎꯝ꯫ ꯗꯨꯀꯥꯟꯅ ꯇꯝꯕꯤ꯫ ꯃꯤꯉꯣꯟꯗꯩ ꯃꯆꯤꯟꯖꯦ ꯑꯗꯨꯝ ꯈꯨꯝ ꯆꯥꯅ ꯆꯥꯅ ꯈꯨꯝꯕ ꯈꯣꯠꯄ ꯑꯩꯈꯣꯏꯗꯤ ꯑꯍꯟ ꯑꯃꯅ ꯉꯥꯡꯉꯛꯄꯗ ꯊꯥꯏꯅꯗꯤ ꯇꯨꯃꯤꯟ ꯇꯨꯃꯤꯟ ꯂꯩꯔꯛꯑꯒ ꯉꯝꯗꯦꯕ ꯑꯝꯇꯥ
ꯍꯧꯖꯤꯛꯇ ꯑꯁ ꯃꯣꯏꯗꯤ ꯈꯨꯉꯝ ꯑꯃꯅꯤꯍꯦ꯫
ꯃꯣꯏꯗꯤ ꯄꯥꯏꯕꯤꯅꯤ ꯑꯣꯜꯂꯤꯖꯦꯜꯗꯤ
ꯃꯣꯏꯗꯤ ꯈꯨꯡꯉꯝꯕꯅꯦ ꯍꯥꯏꯏꯌꯦ
ꯃꯣꯏꯒ ꯍꯣꯏꯒꯗꯤ ꯌꯥꯝ ꯈꯦꯠꯅꯔꯦ ꯈꯔ- ꯈꯔ ꯂꯩꯔꯒꯗꯤ ꯀꯃꯥꯏꯅ ꯇꯧꯗꯣꯏꯅꯣ ꯄꯣꯛꯄꯒ ꯑꯗꯨꯝ
ꯃꯣꯏꯒꯤ- ꯃꯣꯏꯒꯤ ꯍꯌꯦꯡ ꯃꯣꯏꯒꯤ ꯃꯆꯥ ꯃꯁ ꯁꯨꯗꯨꯅꯦ ꯑꯃꯨꯛ ꯍꯦꯟꯅ
ꯑꯗꯨꯅꯦ ꯁꯤꯡꯉ ꯊꯣꯛꯂꯛꯑꯅꯤ ꯍꯥꯏꯕ
ꯎꯝ
ꯄꯣꯛꯇ ꯉꯥꯏꯔꯤ ꯅꯪ ꯐꯤ ꯁꯥꯔꯤꯔꯣ
ꯐꯤ ꯁꯥꯔꯤ
ꯀꯩ ꯐꯤꯅꯣ ꯅꯪ ꯁꯥꯏꯕꯣ
ꯔꯥꯏ ꯐꯤ ꯀꯨꯝꯕꯨꯒꯝꯂꯦ
ꯍꯥꯥ
ꯂꯥꯏꯐꯤ ꯀꯣꯝꯕꯣꯒꯝꯂꯦ ꯌꯦ
ꯑꯝ
ꯂꯥꯎꯏ꯭ꯁꯄꯤꯀꯔ ꯊꯥꯕ ꯌꯥꯔꯗꯤ ꯅꯨꯡꯉꯥꯏꯗꯧꯅꯦꯕ ꯑꯗꯨ ꯇꯥꯗꯕꯅꯤꯅ ꯅꯞ
ꯑꯦ- ꯑꯦꯔꯄꯤꯁ ꯂꯩꯇ꯭ꯔꯣ
ꯂꯩꯇꯤꯌꯦ
ꯌꯔꯄꯤꯁ ꯌꯥꯎꯔꯗꯤ
ꯎꯝ
ꯃꯣꯢꯖꯤ ꯂꯥꯎꯁ꯭ꯄꯤꯀ꯭ꯔ ꯊꯥ ꯌꯥꯗꯦ ꯏꯕꯦꯝꯃ
ꯌꯥꯗꯤꯌꯦ ꯑꯗꯨꯅꯦ ꯍꯥꯏꯖꯦ
ꯎꯝ
ꯂꯥꯎꯠ ꯁ꯭ꯄꯤꯀꯔ ꯊꯥꯕ ꯌꯥꯗꯤꯌꯦ
ꯂꯥꯎꯠ ꯁ꯭ꯄꯤꯀ꯭ꯔ ꯊꯥ ꯌꯥꯔꯗꯤ ꯈꯔ ꯐꯗꯩꯅꯦ
ꯎꯝ
ꯕꯨꯊꯟꯅ ꯅꯨꯡꯉꯥꯏ ꯊꯦꯕꯦꯟ
ꯎꯝ ꯑꯟꯇꯀꯤ ꯃꯦ ꯂꯣꯏꯔꯦ ꯖꯨꯟ ꯨꯖꯨꯂꯥꯏ ꯑꯣꯒꯁ ꯁꯦꯞꯇꯦꯝꯕꯔ ꯑꯣꯇꯣꯕꯔ ꯅꯕꯦꯝꯕꯔ ꯈꯪꯍꯎꯔꯣꯏꯅꯦ ꯆꯍꯤꯖꯦ ꯑꯝꯇ
ꯆꯍꯤꯔꯣ
ꯎꯝ
ꯆꯍꯤ ꯁꯨꯈꯪ ꯈꯪꯗꯝ ꯆꯍꯤ ꯁꯨꯝ ꯍꯥꯞꯆꯤꯂꯛꯇꯣꯏꯅꯤꯅꯦ
ꯃꯥꯅꯦ ꯆꯥꯛꯇꯨꯝ ꯂꯥꯝꯃꯛꯑꯦꯗ ꯏꯕꯦꯝꯃ ꯑꯩ
ꯁꯤ ꯂꯣꯏꯔꯒ ꯆꯥꯊꯣꯛꯎꯔꯣ ꯑꯗꯨꯒ ꯑꯃꯨꯛ ꯁꯥꯟꯅꯔ ꯂꯣꯏꯔꯦ ꯀꯩꯅꯣ
ꯄꯨꯡ ꯃꯥꯄꯟ ꯃꯈꯥꯏ ꯇꯥꯁꯜꯂꯛꯑꯕꯅꯤꯅ
ꯎꯝ
ꯑꯃꯨꯊꯣꯏꯒꯤꯁꯨ ꯃꯥꯏ ꯅꯝꯕꯔꯗꯣ ꯋꯥꯏꯑꯦ ꯑꯃꯣ ꯊꯣꯏꯁ ꯃꯥꯏ ꯅꯝꯕꯔꯗꯣ ꯑꯗꯨꯝ ꯂꫭ ꯄꯥꯏꯔꯤꯔꯣ
ꯑꯥ ꯑꯗꯣ ꯍꯥꯟꯅ ꯁꯨꯃꯥꯏꯅ ꯐꯣꯟ ꯇꯧꯒꯦ ꯍꯣꯏ ꯀꯦꯟꯅ ꯄꯥꯎꯐꯝꯗꯨꯗꯤꯀꯣ ꯐꯔꯛ ꯇꯥꯅꯤ ꯃꯥꯡꯖꯗꯣꯏꯅꯦ ꯄꯔꯠꯇꯗꯤ
ꯍꯣꯏ ꯍꯥꯟꯅ ꯄꯥꯎ ꯐꯥꯎꯔ ꯍꯥꯏꯗꯔꯦ
ꯎꯝ ꯂꯣꯏꯌꯥꯒꯁꯦ ꯂꯨꯍꯣꯡꯕ ꯕꯥꯇꯣꯟꯒꯇꯥꯎꯁꯦ ꯌꯥꯝ ꯐꯨꯅꯤꯡꯉꯦ ꯌꯥꯝꯅ
ꯂꯣꯌꯥ ꯍꯣꯡꯈ꯭ꯔꯕ
ꯍꯣꯡꯒꯔꯦ ꯃꯆꯥ ꯑꯗꯨꯝ ꯌꯥꯎꯔꯦ ꯇꯧꯔꯝꯃꯟ
ꯀꯩ ꯂꯝꯗꯥꯒꯦ
ꯎꯆꯤꯋꯥ ꯎꯆꯤꯋꯥ
ꯎꯝ ꯐꯔꯦꯅꯦ ꯃꯣꯏ ꯄꯥꯔꯇꯤ ꯂꯣꯏ ꯍꯣꯡꯉꯦꯅꯦ ꯑ ꯑꯝꯇ ꯂꯩꯇ꯭ꯔꯦꯅꯦ
ꯂꯩꯗ꯭ꯔꯦ
ꯀꯅꯥ ꯂꯩꯔꯤꯒꯦ
ꯀꯅꯥꯝ ꯂꯩꯇ꯭ꯔꯦ
ꯁꯪꯀꯔꯗꯨꯗꯤ ꯊꯤꯈ꯭ꯔꯕꯣ
ꯈꯪꯗꯦ
ꯔꯍꯨꯟꯗꯨꯗꯤ
ꯈꯪꯗꯦ ꯔꯍꯨꯜ ꯒꯣꯇꯅ ꯌꯥꯝ ꯊꯣꯛꯈ꯭ꯔ ꯑꯗꯨꯗꯤ ꯃꯧ ꯅꯨꯄꯤ ꯑꯃ ꯂꯧꯔꯒ ꯑꯉꯥ ꯑꯃ ꯃꯥꯅ ꯑꯩꯗꯣ ꯃꯧꯅꯦ ꯍꯥꯏꯕ꯭ꯔꯥ ꯀꯩꯅꯣꯝ ꯍꯥꯏꯕꯅꯤ ꯑꯉꯥꯡ ꯅꯨꯄꯤ ꯑꯃꯥ ꯑꯃꯨꯛ ꯏꯖꯤꯠ ꯃꯥꯡꯍꯜꯂꯃꯤꯗꯅ ꯃꯥꯅꯥ
ꯍꯣꯏ ꯇꯧꯋꯦ ꯍꯥꯏꯌꯦ
ꯎꯝ
ꯑꯉꯥꯛꯄꯅꯤꯅꯦ ꯃꯗꯨ ꯃꯤꯗꯨꯁꯨ ꯀꯣ
ꯑꯩꯗꯤ ꯀꯤ ꯏꯕꯦꯝꯃ ꯇꯥꯕꯗ
ꯎꯝ ꯁꯠꯄꯅ
ꯗꯤꯅꯦꯟꯁꯀ ꯅꯣꯡꯄꯣꯡꯉꯥꯟꯕꯒꯗꯤ ꯂꯥꯛꯀꯅꯤ ꯃꯣꯏꯒꯤ ꯆꯠꯂꯨꯕꯅꯤꯅ ꯑꯩꯅ
ꯎꯝ
ꯑꯗꯨꯒꯥ ꯄꯦꯃꯥꯟꯗ ꯇꯧꯔꯣꯏ ꯄꯦꯃꯥꯟꯗ ꯇꯧ ꯇꯧꯋꯣꯗꯤ ꯌꯥꯝ ꯍꯥꯏ ꯑꯗꯣ ꯒꯌꯥꯟ ꯇꯥꯗꯦ꯫
ꯇꯧꯕꯗꯤ ꯇꯧꯋꯣ ꯂꯥꯛꯄ ꯂꯥꯛꯇꯕꯗꯨꯗꯤ ꯑꯥ ꯀꯩꯅꯣ ꯇꯧ ꯉꯝꯗꯦ ꯍꯌꯦꯡ ꯊꯦꯡꯅꯔꯀꯥꯟꯗ ꯇꯧꯔꯛꯇꯦ ꯍꯥꯏꯔꯛꯇꯦ ꯍꯥꯏꯅꯤ ꯑꯗꯨ ꯑꯃꯨꯛ ꯇꯥꯛꯇꯕꯗꯨꯗꯤ ꯑꯦ ꯑꯩꯗꯤ ꯇꯧꯏ ꯀꯩꯅꯣ ꯅꯪ ꯂꯥꯛꯆꯒꯦ ꯅꯠꯇ꯭ꯔꯒ ꯍꯥꯏꯕ ꯌꯥꯏꯗꯅ
ꯎꯝ
ꯋꯥꯗꯣ ꯑꯩ ꯂꯥꯏ ꯍꯔꯥꯎ ꯃꯅꯨꯡ ꯏꯁꯥ ꯁꯦꯡꯕ ꯇꯥꯗꯕꯁꯨ ꯅꯨꯡꯉꯥꯏ
ꯎꯝ ꯑꯩ ꯑꯩꯖꯦ ꯍꯧꯔꯛꯄꯩꯗꯗꯤ ꯇꯥꯗꯦꯕꯀꯣ ꯂꯥꯏꯔꯣꯏꯁꯦ ꯅꯟ ꯆꯟꯗꯧꯔꯥ ꯄꯥꯈꯠꯄ ꯑꯩꯅ ꯇꯔꯥꯅꯤꯄꯜ ꯇꯔꯥꯃꯥꯄꯜ ꯀꯨꯟ ꯅꯠꯇꯦ ꯇꯔꯥꯃꯥꯄꯜꯗꯩꯔꯥ ꯇꯔꯥꯃꯥꯄꯜ
ꯇꯔꯥꯃꯄꯥꯟꯗꯩꯅ
ꯀꯨꯟ ꯇ꯭ꯔꯥꯃꯄꯟ ꯀꯨꯟ ꯀꯨꯟꯃꯥꯊꯣꯏ ꯀꯨꯟꯅꯤꯊꯣꯏ ꯀꯨꯟꯍꯨꯝꯗꯣꯏ ꯀꯨꯟꯃꯔꯤ ꯀꯨꯟꯃꯉꯥ ꯗꯥꯎ ꯌꯥꯔꯗꯤ ꯅꯪꯅꯤ
ꯑꯩꯒꯤꯅꯦ ꯇꯔꯥꯃꯥꯄꯜ ꯀꯨꯟ ꯀꯨꯝꯟꯥꯊꯣꯏ ꯀꯨꯟꯊ꯭ꯔꯨ ꯍꯨꯝꯗ꯭ꯔ ꯀꯨꯟꯃꯔꯤꯒꯨꯝꯕ ꯂꯩꯔꯣꯏ ꯅꯨꯃꯤꯠꯇ ꯑꯩ ꯂꯥꯛꯀꯗꯣꯏꯕ ꯍꯟꯇꯛꯀꯤ ꯊꯥꯒꯤ ꯂꯥꯛꯄꯒꯤ ꯇꯥꯏꯃꯤꯡꯁꯨ ꯑꯣꯏꯔꯗꯤ
ꯎꯝ ꯑꯩꯅ ꯍꯟꯗꯛꯇꯤ ꯂꯥꯏ ꯄꯨꯣꯛꯔꯔꯣꯏꯒꯦ ꯇꯧꯕ ꯑꯩꯩꯅ ꯑꯩꯒꯤ ꯔꯤꯁꯔꯁꯀꯤ ꯑꯣꯏꯅ ꯊꯤꯖꯤꯜꯂꯒꯦ ꯇꯧꯕ ꯌꯥꯎꯍꯧꯔꯒ
ꯎꯝ ꯎꯝ ꯑꯝ
ꯄꯨꯕꯒꯤ ꯍꯟꯖꯟ ꯀꯕꯗꯩ ꯇꯜꯂꯤꯑꯩ ꯑꯃꯨꯛ ꯍꯧꯖꯤꯛ ꯌꯥꯝ
ꯑꯩꯁꯨ ꯇꯜꯂꯤ
ꯄꯨꯕ ꯌꯥꯕ ꯂꯥꯏ ꯄꯨꯈꯔꯦ ꯀꯩꯅꯣ ꯑꯩꯈꯣꯏ ꯂꯥꯏ ꯄꯥꯏꯈꯔꯦ ꯂꯥꯏꯔꯦꯝꯕꯤ ꯄꯥꯏꯈꯔꯦ ꯂꯥꯏꯅꯤꯡꯊꯧ ꯄꯥꯏꯈꯔꯦ ꯂꯣꯏ ꯄꯥꯏꯈꯔꯦꯈꯣꯏ ꯑꯩꯈꯣꯏꯅ ꯄꯥꯏꯗꯕ ꯂꯥꯏ ꯂꯩꯇ꯭ꯔꯦ ꯂꯩꯩꯁꯥꯕꯤ ꯑꯣꯏꯅ ꯄꯥꯏꯕ ꯌꯥꯕ ꯄꯣꯠꯇꯤ ꯂꯣꯏ ꯄꯥꯏꯈ꯭ꯔꯦꯕ
ꯎꯟ ꯍꯧꯔꯛꯄꯗ ꯍꯨꯃꯥꯏ ꯅꯨꯡꯃꯥꯏ ꯍꯥꯟꯅ ꯄꯥꯏꯕ ꯍꯧꯔꯛꯑꯦ ꯅꯠꯇꯔꯥ
ꯃꯥꯅꯦ
ꯍꯨꯃꯥꯏꯒꯥꯁꯤꯗꯤ ꯌꯥꯝ ꯇꯣꯏꯅ ꯄꯥꯏꯗꯦꯗ ꯑꯗꯨꯝ ꯂꯥꯏ ꯑꯗꯨꯝ ꯄꯥꯏꯈ꯭ꯔꯦꯕꯥ
ꯄꯥꯏꯒꯔꯦ ꯑꯘꯨꯅ ꯑꯉꯥꯡ ꯉꯩꯅ ꯄꯥꯏꯖꯔꯥꯁꯥꯅꯨ
ꯑꯥ
ꯑꯣ ꯑꯩ ꯊꯝꯅꯕ ꯇꯧꯒꯦꯀꯣ ꯑꯩꯈꯣꯏ ꯃꯥꯁꯦ ꯁꯤꯗ ꯑꯩ ꯀꯧ ꯂꯩꯔꯦ
ꯍꯣꯏ ꯍꯣꯏ
ꯅꯪꯁꯨꯨ ꯀꯩꯅꯣ ꯇꯧꯔꯣ
ꯑꯗꯨꯒ ꯑꯃꯨꯛ ꯇꯧꯔꯛꯑꯣ ꯍꯣꯔꯦ ꯆꯥꯛ ꯘꯣꯒ
ꯍꯣꯏ ꯍꯣꯏ ꯊꯝꯃꯦ ꯊꯝꯃꯦ
ꯑꯥ